ꯑꯦ꯫
ꯀꯩꯗꯧꯔꯦ
ꯌꯥꯔꯝꯃꯦꯕ꯫
ꯄꯥꯝꯖꯕꯤꯗꯨꯒꯤ ꯋꯥꯔꯤ ꯁꯥꯟꯅꯕꯒꯤ ꯑꯣꯏꯔꯝꯒꯅꯤ ꯃꯈꯥ ꯇꯥꯅ ꯑꯗꯨꯝ ꯌꯥꯔꯤꯁꯦ꯫
ꯎꯝ ꯍꯦꯍꯦ
ꯅꯍꯥꯟ ꯅꯪꯅ ꯑꯩꯒꯤ ꯃꯔꯝꯗ ꯍꯥꯏꯔꯤꯕ ꯅꯨꯄꯥꯗꯨ ꯀꯅꯥꯅꯣ ꯅꯨꯄꯥꯗꯨꯗ ꯋꯥꯔꯤ ꯁꯥꯕꯗꯣ ꯅꯪꯅ
ꯑꯣ ꯏꯃꯥꯟꯅꯕꯗꯣ
ꯑ ꯍꯪꯉꯛꯏꯔꯣ ꯃꯣꯏꯅ꯫
ꯑꯥ꯫ ꯍꯣꯏ ꯀꯩꯅꯣ ꯎꯝ ꯈꯪꯅꯔꯤꯕꯣ ꯈꯣꯠꯂꯤꯕꯅ ꯍꯣꯏ ꯑꯩꯈꯣꯏ ꯑꯩꯗꯤ ꯍꯥꯏꯕ꯫
ꯍꯥꯟꯅ ꯍꯥꯟꯅ ꯈꯪꯅꯔꯤꯗꯤ ꯈꯪꯕ ꯑꯗꯩ ꯈꯪꯅꯔꯤꯕ ꯍꯪꯕ ꯍꯥꯔꯛꯑꯣꯍꯦ ꯐꯖꯅ ꯅꯪ꯫
ꯈꯪꯅꯔꯤꯕꯣ ꯍꯥꯏꯔꯛꯄ ꯍꯣꯏ ꯈꯪꯅꯔꯤꯌꯦꯅ ꯍꯥꯏꯕ
ꯑ꯫
ꯑꯣ ꯀꯌꯥꯝ ꯀꯨꯏꯔꯒꯦ ꯆꯍꯤ ꯑꯍꯨꯝ ꯐꯥꯔꯦꯅ ꯍꯥꯏꯕ꯫
ꯑꯣ
ꯑꯗꯨꯏꯅꯤꯗ
ꯑꯗꯣ ꯅꯪꯅ ꯑꯦꯛꯁꯄ꯭ꯂꯦꯟ ꯇꯧꯏꯗꯨꯗꯤ ꯀꯩꯀꯩ ꯇꯧ ꯀꯩꯀꯩ ꯇꯧꯒꯦ ꯍꯪꯉꯛꯄ ꯃꯥꯂꯦ ꯅꯪꯅ ꯉꯥꯡꯕꯗꯣ ꯑꯩ꯫
ꯍꯣꯏ ꯍꯣꯏ ꯍꯣꯏ ꯍꯣꯏ ꯁꯤ ꯑꯁꯤꯗ ꯁꯤ ꯇꯧꯔ ꯂꯩ ꯈꯣꯠꯂꯦ ꯀꯣ
ꯎꯝ꯫
ꯁꯤ ꯇꯧꯔ ꯂꯩꯔꯤ ꯈꯣꯠꯂꯤ ꯀꯣ
ꯎꯝ꯫
ꯑꯗꯨꯃꯥꯏ ꯇꯧꯔꯦ ꯍꯣꯏ
ꯑꯗꯣ ꯀꯩ ꯍꯥꯏꯔꯛꯑꯦ
ꯑꯇꯣꯞꯄꯗꯤ ꯀꯩꯝ ꯍꯥꯏꯅꯗꯦꯗ꯫
ꯃꯣꯏꯅ ꯀꯔꯤ ꯍꯥꯏꯔꯛꯀꯦꯕ ꯑꯣ ꯐꯩꯌꯦ ꯈꯣꯠꯂꯦ ꯍꯥꯏꯄ꯭ꯔꯣ ꯀꯩꯅꯣꯝꯒꯤ ꯍꯥꯏꯔꯛꯀꯅꯤ
ꯍꯣꯏ ꯕꯥ ꯑꯗꯨ ꯍꯥꯏꯔꯛꯑꯦꯕ ꯌꯥꯝ ꯐꯩ ꯈꯣꯠꯂꯦ꯫
ꯍ
ꯆꯥꯛ ꯆꯥꯔꯨꯁꯤ ꯍꯥꯏꯔꯛꯄ ꯑꯩꯅ ꯑ ꯆꯥꯅꯤꯡꯗ꯭ꯔꯦꯅ꯫
ꯂꯩ ꯀꯥꯏꯒꯤꯔꯣ
ꯎꯝ ꯑꯃꯗꯨꯗꯤ ꯂꯩꯀꯥꯏ ꯅꯠꯇꯦ꯫
ꯎꯝ
ꯏꯃꯥꯟꯅꯕꯒꯤ ꯃꯃꯥꯟꯅꯕꯅ ꯏꯃꯥꯟꯅꯕꯒꯤ ꯃꯃꯥꯟꯅꯕꯗꯨꯅꯅꯦ ꯑꯩꯉꯣꯟꯗ ꯍꯪꯉꯛꯏꯗꯣ꯫ ꯑꯗꯣ ꯑꯗꯨꯝ ꯑꯩꯁꯨ ꯀꯨꯝꯃꯦ ꯑꯗꯣ ꯍꯟꯗꯛ ꯋꯥꯜ ꯀꯞꯁꯦ ꯀꯅꯥ ꯂꯧꯒꯗꯧꯕ ꯃꯥꯟꯒꯦ꯫
ꯑꯔꯖꯦꯟꯇꯤꯅꯥ ꯅꯠꯇ꯭ꯔ ꯏꯁꯄꯦꯟ
ꯍꯤ ꯍꯤ ꯑꯍꯥꯥ ꯍꯥ ꯑꯍꯥꯎ ꯌꯥꯃꯤꯇꯦ ꯀꯨꯗꯁꯥꯏ ꯍꯔꯥꯎꯖꯕꯗꯣ
ꯍꯔꯥꯎꯗꯣꯏ ꯅꯤ
ꯅꯪꯅ ꯀꯔꯤꯒꯤꯅꯣ ꯑꯩꯒꯤ ꯅꯪꯅ ꯀꯔꯤꯒꯤꯅꯣ ꯑꯩꯕꯨ ꯍꯦꯛꯇ꯫ ꯁꯤꯅꯅꯦ ꯑꯩꯅ ꯅꯣꯏ ꯏꯃꯨꯡ ꯃꯅꯨꯡ ꯑꯩꯅ ꯔꯦꯁꯄꯦꯛ ꯇꯧꯗꯕꯗꯣ
ꯀꯔꯤ ꯀ ꯍꯥꯏꯔꯒꯦ
ꯂꯥꯞꯊꯣꯛꯅꯕꯩ ꯑꯗꯨ ꯑꯗꯥ ꯍꯦꯛꯇ ꯋꯥ ꯉꯥꯡꯉꯦꯕ ꯑꯗꯨ ꯑꯩ ꯑꯗꯨꯏꯅꯦ ꯑꯩ ꯔꯦꯁꯄꯦꯛ ꯇꯧꯗ꯭ꯔꯤꯗꯣ ꯍꯦꯛꯇ꯫
ꯀꯔꯝ ꯀꯥꯟꯗ ꯉꯥꯡꯈ꯭ꯔꯒ ꯃꯤꯅ ꯍꯋꯥꯏꯒꯤ ꯋꯥꯔꯤꯗꯨꯕꯨ ꯃꯥꯅ ꯍꯪꯒꯦ ꯍꯪꯉꯒ ꯑꯩꯉꯣꯟꯗ꯫
ꯄꯨꯛꯅꯤꯡ ꯃꯅꯨꯡꯗ ꯑꯗꯨꯝ ꯂꯩꯌꯦꯕ꯫ ꯑꯗꯨꯒ ꯑꯦ ꯇꯤ ꯑꯦꯝꯒꯤ ꯌꯥꯝ ꯈꯟꯖꯕꯗꯣ ꯑꯗꯨꯒꯤꯁꯨ ꯌꯥꯝ ꯍꯥꯏꯔꯛꯑꯦ ꯉꯁꯤꯗꯤ
ꯏꯁ ꯅꯪ ꯅꯁꯨ ꯑꯩꯉꯣꯟꯗ ꯍꯥꯏꯗꯨꯗꯤ꯫ ꯁꯝꯅ ꯍꯥꯏꯔꯕꯝꯃꯤꯅ ꯑꯩꯁꯨ ꯍꯥꯏꯔꯤꯉꯩꯅꯣ ꯍꯣꯟ ꯅꯪꯅ ꯍꯥꯏꯔꯛꯄꯩ ꯑꯩꯁꯨ ꯍꯥꯏꯔꯤꯕ
ꯕꯥꯏ ꯅꯪ ꯍꯥꯟꯅ ꯍꯥꯏꯔꯛꯄꯒꯤ ꯑꯩ ꯑꯃꯨꯛ ꯍꯥꯏꯔꯤꯅꯦ ꯑꯗꯨꯗꯣ꯫
ꯍꯣꯏ ꯅꯪꯅ ꯍꯥꯏꯔꯛꯄ ꯑꯩꯁꯨ ꯍꯥꯏꯔꯤꯕ ꯑꯗꯨꯗꯤ
ꯅꯪ ꯍꯥꯟꯅ ꯍꯥꯏꯔꯛꯑꯒ ꯑꯩꯉꯣꯟꯗ ꯅꯪ ꯍꯥꯟꯅ ꯍꯥꯏꯔꯛꯄꯒꯤ ꯑꯩꯁꯨ ꯑꯩꯁꯨ ꯑꯃꯒꯤ
ꯑꯗꯨ ꯅꯪ ꯅꯪꯅ ꯍꯥꯟꯅ ꯍꯧꯗꯣꯔꯛꯏ ꯅꯠꯇ꯭ꯔꯣ ꯋꯥꯔꯤꯗꯤ꯫
ꯍ ꯍꯧꯗꯣꯔꯛꯇꯦ ꯀꯔꯤꯁꯨ ꯅ ꯅ꯫ ꯅꯪ ꯀꯔꯤ ꯀꯔꯤ ꯃꯔꯝꯒꯤ ꯍꯧꯔꯛꯄꯅꯣ ꯍꯥꯏꯗꯤ ꯑꯩ ꯍꯥꯏꯔꯤ ꯍꯥꯏꯕꯤꯔꯒꯦ ꯅꯣꯏꯃꯥꯅ ꯁꯤ ꯊꯥꯅꯗꯤ ꯇꯤꯟꯅꯧ꯫ ꯈꯣꯠꯂꯣ ꯑꯗꯨꯃꯥꯏꯅ ꯃꯥꯒꯤ ꯁꯤꯁꯨ ꯑꯗꯨꯃꯥꯏꯅ ꯆꯠꯂꯣ ꯈꯣꯠꯂꯣ ꯑꯗꯨꯃꯥꯏꯅ ꯍꯥꯏꯔꯛꯑꯦ ꯈꯣꯠꯂꯛꯑꯦ ꯑꯗꯨꯃꯥꯏꯅ ꯍꯥꯏꯔꯛꯄꯗꯒꯤ꯫ ꯋꯥꯔꯤꯁꯤꯦ ꯍꯧꯕꯅꯦꯕ ꯈꯪꯕ꯭ꯔꯥ
ꯑꯗꯨꯗꯩ ꯅꯠꯇꯦ ꯑꯩ ꯍꯥꯏꯒꯦ ꯑꯁ ꯊꯥꯏꯅꯩ꯫ ꯃꯇꯝꯗꯣ ꯅꯨꯡꯁꯤꯗ꯭ꯔ ꯈꯣꯠꯇ꯭ꯔ ꯁꯨꯃꯥꯏꯅ ꯍꯥꯏꯅꯈꯤꯕꯗꯣ ꯍꯥꯏꯕꯅꯦ꯫
ꯑꯗꯣ ꯑꯩꯈꯣꯏ ꯑꯩꯈꯣꯏ ꯏꯃꯥꯅ ꯑꯩꯈꯣꯏ ꯏꯃꯥ ꯑꯩꯈꯣꯏ ꯏꯃꯥꯅ ꯁꯨꯃꯥꯏꯅ ꯍꯥꯏ ꯈꯣꯠꯂꯦ ꯅꯪ ꯍꯥꯏ꯫ ꯇꯤꯍꯧ ꯃꯥꯒꯤ ꯊꯕꯛ ꯊꯧꯔꯝꯗꯁꯨ ꯆꯠꯂꯣ ꯑꯗꯨꯒ ꯅꯪꯒꯤ ꯊꯕꯛ ꯊꯧꯔꯝꯗꯁꯨ ꯑꯗꯨꯝ ꯅꯅꯥꯍꯜꯂꯣ ꯈꯣꯠꯂꯣ ꯌꯥꯝ ꯑꯗꯨꯃꯥꯏꯅ ꯍꯥꯏꯕꯗꯒꯤ ꯑꯩꯁꯨ ꯏ ꯀꯥꯕꯗꯒꯤ ꯍꯥꯏꯔꯛꯄꯅꯦ ꯑꯩꯁꯨ
ꯑꯩꯁꯨ ꯏ ꯀꯥꯕꯗꯩ ꯍꯥꯏꯅꯤ ꯀꯩꯅꯣ
ꯀꯌꯥꯅꯦꯥꯏ ꯀꯔꯤ ꯁꯨꯃꯔ ꯑꯃ ꯂꯩꯇꯦꯁꯤꯗ
ꯅꯪꯅꯏ ꯀꯥꯅꯉꯥꯏ ꯀꯩꯁꯨ ꯃꯔꯝ ꯂꯩꯇꯦ
ꯊꯣꯛꯧꯔꯒ ꯇꯧꯔꯛꯒꯅ
ꯑꯗꯨꯅ ꯀꯩꯗꯧꯕꯤꯔꯒꯦ ꯃꯥꯅ ꯍꯥꯏꯒ ꯍꯥꯏꯔꯒ ꯑꯩꯉꯣꯟꯗꯝ ꯀꯥꯏꯅꯣꯁꯜꯂꯤꯕꯁꯦ ꯑꯗꯨ
ꯇꯥꯅꯤꯡꯗꯦꯀꯣ ꯇꯥꯅꯤꯡꯗꯦ ꯇꯥꯅꯤꯡꯗꯦ ꯍꯥꯏꯁꯤꯅꯤꯀꯣ
ꯇꯥꯅꯤꯡꯗ꯭ꯔꯒ ꯇꯣꯛꯆꯧ ꯀꯩꯅꯣ
ꯆꯩꯈꯥꯏꯔꯛꯀꯅꯤ ꯍꯧ ꯁꯣꯏꯔꯛꯇ꯭ꯔꯗꯤ
ꯀꯨꯟꯗꯣ ꯂꯩꯔꯥꯛ
ꯇꯥꯅꯤꯡꯗꯦ ꯇꯥꯅꯤꯡꯗꯦ ꯇꯥꯅꯤꯡꯗꯦ ꯇꯥꯕ꯭ꯔꯣ ꯇꯥꯕ꯭ꯔꯣ ꯇꯥꯕ꯭ꯔꯣ
ꯇꯔ ꯑꯩ
ꯇꯥꯅꯤꯡꯗꯦ ꯍꯥꯏꯕ ꯑꯗꯨꯒꯨꯝꯕꯗ ꯇꯧꯔꯛꯀꯅꯕ
ꯁꯤ ꯁꯛꯄ ꯌꯥꯗ꯭ꯔꯕꯣ
ꯑꯗꯨꯝꯕꯗꯣ ꯇꯧꯔꯛꯀꯅꯣꯃꯦ ꯅꯪꯕꯣ
ꯑꯣꯀꯦ ꯑꯣꯀꯦ ꯇꯝꯅꯤꯡꯉ ꯌꯥꯎꯁꯜꯂꯗ ꯇꯧꯕꯒꯤꯗꯃꯛꯁ
ꯉꯥꯏꯈꯣꯀꯣ ꯍꯂ ꯑꯣ ꯀꯒꯣ
ꯄꯤ ꯃꯇꯨꯡ ꯏꯟꯅ ꯍꯥꯏꯩꯅꯈꯤꯕ ꯋꯥꯁꯨ ꯉꯥꯛꯅ ꯆꯠꯅꯕꯗꯤ ꯐꯩ ꯑ ꯅꯪꯅ ꯑꯗꯨꯝꯅ ꯈꯜꯂꯕꯁꯨ ꯀꯩꯁꯨ ꯀꯥꯏꯗꯦ ꯑꯩꯅ ꯍꯥꯏꯌ ꯑꯣ ꯑꯣ
ꯇꯥꯕ꯭ꯔꯣ
ꯇꯥꯏ
ꯅꯪꯅ ꯍꯥꯟꯅ ꯍꯥꯏꯔꯛꯄꯒꯤ ꯑꯩꯁꯨ ꯑꯃꯨꯛ ꯍꯥꯏꯔꯛꯄꯅꯦꯕ ꯈꯪꯕ꯭ꯔꯥ
ꯑꯗꯣ ꯑꯁꯦꯡꯕꯗꯤꯅꯦ ꯋꯥꯔꯤꯁꯦ ꯉꯁꯤꯒꯤꯗꯤ ꯅꯪꯅ ꯍꯧ
ꯎꯝ ꯅꯋ ꯂꯧꯗꯦ ꯑꯩꯅ
ꯑꯗꯨ ꯅꯅ ꯂꯧꯑꯣ ꯂꯧꯒꯦꯔꯥ ꯅꯒꯦ
ꯑꯗꯨꯏꯅꯦ ꯑꯩꯅ ꯑꯩꯅ ꯍꯧꯖꯤꯛꯐꯥꯎ ꯑꯗꯨꯏꯅꯦ ꯑꯗꯨꯝꯕ ꯇꯧꯕꯗꯩꯅꯦ ꯑꯩꯅ ꯇꯥꯔꯦꯠ ꯃꯉꯥ ꯂꯧꯗꯦ ꯍꯥꯏꯔꯤꯁꯦ ꯑꯩꯅ
ꯅꯪꯅ ꯔꯦꯁꯄꯦꯛ ꯇꯧꯗꯗꯤ ꯑꯩꯁꯨ ꯇꯧꯔꯛꯑꯔꯣꯏ ꯑꯣꯀꯦ ꯐꯥꯏꯟ
ꯍꯥꯏꯔꯗꯤ ꯑꯗꯨ ꯉꯥꯛꯇꯅꯦ
ꯀꯩꯁꯨ ꯑꯀꯥꯏꯕ ꯂꯩꯇꯦ ꯃꯤ ꯑꯥ ꯊꯥꯏꯅꯒꯤ ꯋꯥꯔꯤꯗꯨꯣ ꯃꯥꯅ ꯍꯧꯖꯤꯛꯇꯕꯨ ꯊꯨꯔꯤ ꯑꯗꯨꯒ ꯃꯤꯅ ꯑꯁꯦꯡ ꯋꯥꯏꯕꯤꯔꯁꯨ ꯃꯥꯅ ꯑꯃꯨꯛ ꯅꯨꯡꯉꯥꯏꯇꯕꯤ ꯇꯧꯋꯤ ꯑꯩ ꯀꯔꯤ ꯍꯥꯏꯌꯣ ꯍꯥꯏꯕꯅꯣ ꯅꯪ ꯅꯁꯥꯅ ꯁꯣꯏꯖꯕꯩ ꯅꯠꯇ꯭ꯔꯣ ꯅꯪꯒꯤ ꯈꯣꯡ ꯊꯥꯡꯗꯣ ꯁꯣꯏ ꯍꯥꯏꯅ ꯁꯥꯔꯅ ꯈꯪꯖꯔꯦ ꯑꯗꯨꯕꯨ ꯈꯪꯗꯕ ꯑꯣꯏꯗꯤ ꯐꯩꯌꯦꯕ ꯃꯁꯥꯅ ꯌꯥꯖꯕ ꯉꯝꯗꯦꯕ
ꯇꯥꯅꯤꯡꯗꯦꯗ
ꯅꯪ ꯁꯣꯏ ꯍꯥꯏꯕꯁꯤ ꯅꯁꯥꯥꯅ ꯌꯥꯖꯗ꯭ꯔꯣ
ꯑꯗꯨꯒꯨꯝꯕ ꯑꯗꯨꯒꯨꯝꯕꯒꯗꯤ ꯍꯥꯏꯅꯔꯨꯁꯤꯗ
ꯅꯪꯅ ꯀꯥꯎꯕ꯭ꯔꯥ ꯍꯥꯏꯔ ꯀꯥꯎꯕ ꯉꯝꯈꯨꯕ ꯑꯗꯣ ꯅꯁꯥꯅꯗꯨꯟꯇ ꯍꯣꯠꯅꯖꯒ ꯅꯠꯇ꯭ꯔꯒ ꯃꯤꯉꯣꯟꯗ ꯑꯀꯥꯏꯕ ꯄꯤꯌꯨꯕ ꯅꯪꯅꯔꯥꯜ ꯅꯠꯇ꯭ꯔꯣ
ꯍꯥ
ꯑꯗꯨꯑꯣꯏꯁꯨ ꯅꯨꯄꯤꯗꯣ ꯈꯔ ꯁꯀꯠ ꯁꯀꯠ ꯂꯥꯎꯕꯤ ꯅꯪꯒꯨꯝꯅ ꯇꯧꯕ ꯃꯤ ꯑꯃꯗ ꯇꯧꯔꯗꯤ ꯐꯕ ꯅꯪꯉꯣꯟꯗ ꯍꯦꯛ ꯇꯧꯁꯂꯦ ꯑꯗꯨ ꯅꯪ ꯁꯣꯏꯖꯦꯜꯂꯦ ꯑꯗꯤ ꯁꯣꯏꯔꯗꯤ ꯁꯣꯏꯔꯦꯅ ꯁꯣꯏꯔꯦ
ꯑꯃꯉꯣ ꯍꯥꯏꯒꯣ
ꯇꯔꯦꯠ ꯃꯈꯥꯏꯒꯤ ꯄꯥꯎ ꯑꯅꯤꯔꯛ ꯈꯟꯅ ꯄꯥꯗꯦ ꯍꯟꯖꯟ ꯍꯟꯖꯟ ꯉꯥꯡꯕꯒ ꯏꯅꯔꯖꯤꯒ ꯂꯩꯇꯦꯔꯦ ꯇꯥꯗ꯭ꯔꯕꯣ
ꯇ꯭ꯔꯥꯏ ꯇꯏ
ꯎꯝ ꯋꯥꯔꯤꯁꯨ ꯌꯥꯝ ꯅꯨꯡꯉꯥꯏꯀꯣ ꯉꯁꯤꯗꯤ
ꯅꯨꯡꯉꯥꯏꯕꯗ ꯂꯣꯏꯔꯦ ꯃꯇꯣꯟ ꯊꯣꯛꯑꯦ
ꯅꯨꯡꯉꯥꯏꯕꯅ ꯀꯣ
ꯎꯝ ꯅꯪ ꯑꯩ ꯋꯥꯔꯤ ꯀꯨꯏꯅ ꯁꯥꯕ ꯌꯥꯗꯦꯕ ꯀꯩꯒꯤꯅꯣ ꯍꯥꯏꯗꯤꯅꯦ
ꯎꯝ
ꯋꯥꯁꯦ ꯍꯦꯛꯇ ꯊꯣꯛꯂꯛꯑꯒꯅ ꯍꯦꯛꯇꯅꯦ ꯈꯠꯅꯅꯕ ꯑꯗꯨꯝ ꯑꯣꯏꯌꯦꯕ ꯈꯪꯕ꯭ꯔꯥ ꯑꯗꯨꯗꯨꯅꯅꯦ ꯍꯣꯟ ꯑ ꯁꯨꯞꯅꯇꯒꯤ ꯃꯉꯥ ꯑꯃ ꯇꯔꯥ ꯑꯃ ꯁꯥꯕ ꯁꯤꯗꯅ ꯑꯗꯨꯝ ꯌꯥꯔꯦ ꯍꯦꯟꯅ ꯁꯥꯔꯨꯕꯒꯤ ꯃꯊꯧ ꯇꯥꯗꯦ
ꯑꯗꯨꯗꯤ ꯇꯨꯃꯤꯟꯅ ꯂꯩꯈꯤꯕꯅ ꯐꯠꯇ꯭ꯔꯣ
ꯀꯩꯅꯣ ꯇꯨꯃꯤꯟꯅ ꯂꯩꯈꯤꯕꯅ ꯄꯠꯇ꯭ꯔꯥ ꯍꯥꯏꯁꯤꯗꯣ
ꯑꯗꯩ ꯋꯥ ꯍꯥꯏꯗꯕꯤ ꯋꯥ ꯌꯥꯝ ꯉꯥꯡꯉꯗꯤ ꯑꯗꯨꯝ ꯈꯟꯅꯩ ꯍꯥꯏꯕ ꯑꯗꯨꯅ ꯋꯥ ꯉꯥꯡꯗꯕꯅ ꯇꯨꯃꯤꯟꯅ ꯂꯩꯈꯤꯕꯅ ꯐꯠꯇ꯭ꯔꯕꯣ
ꯐꯩꯌꯦ ꯑꯗꯣ ꯃꯉꯥ ꯑꯃ ꯇꯔꯥ ꯑꯃ ꯌꯥꯏ ꯍꯥꯏꯅ
ꯑꯗꯨꯅꯦ ꯑꯗꯨꯗꯤ ꯅꯍꯥꯟꯒ ꯑꯩꯅ ꯇꯨꯃꯤꯟꯅ ꯂꯩꯔꯦ ꯑꯗꯨꯅ ꯐꯠꯇ꯭ꯔꯣꯀꯣ ꯑꯗꯨꯗꯤ
ꯍꯅꯦ ꯁꯥꯏꯂꯦꯟ ꯀꯤꯂꯔ
ꯑꯗꯨꯅ ꯑꯗꯨꯅ ꯐꯔꯅꯦꯕ
ꯑꯧ ꯐꯩꯌꯦ
ꯈꯪꯗꯦꯗ ꯄꯨꯟꯁꯤꯁꯦ
ꯃꯔꯦꯛ ꯃꯍꯥꯎ ꯊꯣꯛꯅ ꯍꯤꯡꯕ ꯉꯝꯗ꯭ꯔꯕꯣ
ꯃꯤꯒ ꯑꯗꯨꯝ ꯀꯩ ꯍꯥꯏꯒꯗ꯭ꯔꯥ ꯍꯥ ꯗꯣ ꯎ ꯃꯥꯟꯅꯗꯕꯅꯤꯅ ꯀꯣ
ꯀꯩꯅꯣ ꯃꯤꯒ ꯃꯥꯟꯅꯗꯝꯅꯤꯅ ꯍꯥꯏ
ꯑ ꯃꯤꯒ ꯃꯥꯅ ꯃꯤꯒ ꯃꯥꯟꯅꯗꯕ ꯍꯥꯏꯕ ꯅꯠꯇꯕ ꯂꯩꯗꯅ
ꯍꯥꯏꯌꯣꯅꯦ ꯍꯥꯏꯔꯗꯤ ꯈꯪꯗꯦ
ꯌꯥꯝ ꯈꯦꯠꯅꯩꯗꯅ ꯅꯠꯇꯦ ꯅꯠꯇꯦ ꯌꯥꯝ ꯌꯥꯝ ꯈꯦꯠꯅꯩꯗꯅ ꯏꯕꯥꯟꯅꯤꯗꯦ
ꯎꯝ
ꯑꯗꯨꯏ ꯍꯥꯏꯕꯅꯦꯗ
ꯀꯃꯥꯏꯅ ꯁꯦꯝꯃꯤꯅꯣ ꯈꯪꯗꯦꯀꯣ ꯏꯁꯣꯔꯁꯨ ꯅꯠꯇ꯭ꯔꯥ ꯈꯣꯏꯅ ꯈꯪꯗꯕꯩ ꯋꯥꯅꯤ ꯃꯥꯟꯅꯕ ꯈꯔꯗꯤ ꯌꯥꯎꯔꯝꯒꯅꯤꯗ
ꯎꯝ ꯌꯥꯝ ꯈꯦꯠꯅꯩꯗꯅ ꯏꯕꯥꯟꯅꯤꯁꯦ ꯂꯣꯟ ꯍꯥꯏꯔꯣ ꯂꯣꯟ ꯍꯥꯏꯁꯨ ꯃꯥꯟꯅꯗꯦ ꯋꯥꯈꯜ ꯃꯣꯠ ꯍꯥꯏꯔꯣ ꯍꯥꯏꯕ ꯃꯥꯟꯅꯗꯦ ꯆꯥꯕ ꯈꯣꯠꯄꯗꯁꯨ ꯃꯥꯟꯅꯗꯦ
ꯎꯝ
ꯌꯥꯝ ꯈꯦꯠꯅꯕ ꯈ ꯈꯦꯠꯅꯩꯗꯅ ꯏꯕꯥꯟꯅꯤ ꯑꯗꯨꯏꯅꯤꯗ ꯈꯤꯇꯪꯗ ꯈꯤꯇꯪꯗ ꯅꯠꯇꯦꯕ ꯈꯦꯅ
ꯃꯌꯥꯝ ꯂꯩ ꯑꯗꯣ ꯈꯦꯠꯅꯕ ꯑꯅꯤꯁꯦ ꯅꯪꯒꯤꯁꯨ ꯅꯪꯅ ꯈꯪꯕ ꯂꯩꯔꯝꯅꯤꯀꯣ ꯑꯩꯒꯤꯁꯨ ꯑꯩꯅ ꯈꯪꯕ ꯂꯩꯔꯤ ꯄꯨꯂꯞ ꯄꯨꯟꯁꯤꯜꯂꯗꯤ ꯗꯧ ꯃꯌꯥꯝ ꯌꯥꯝꯃꯦ ꯅꯠꯇ꯭ꯔꯣ ꯑꯗꯨ ꯀꯥꯟꯅꯗ꯭ꯔꯣ ꯁꯤꯒꯤ ꯐꯠꯇ꯭ꯔꯣ ꯑꯃꯔꯣꯝꯗ ꯐꯩ ꯑꯃꯔꯣꯝꯗ ꯐꯠꯇꯦ ꯎꯝ ꯑꯩꯅ ꯍꯌꯦꯡ ꯁꯦꯜ ꯄꯥꯏꯔꯀꯥꯟꯗ ꯅꯪꯒꯤ ꯁꯝ ꯑꯃ ꯂꯩꯕꯤꯒꯅꯤ ꯁꯤꯒꯥꯏꯕ ꯊꯥꯅꯕ ꯄꯩꯁꯥ ꯄꯥꯏꯗꯔ꯭ꯗꯤ ꯂꯩꯕꯤꯔꯣ ꯁꯖꯥꯑꯣ ꯄꯥꯏꯕ ꯒꯨꯝꯕꯥ
ꯀꯩꯝ ꯇꯧꯔꯣꯌꯦ ꯑꯩ ꯁꯝꯁꯦ ꯇꯥꯡꯅꯤꯡꯁ ꯁꯥꯅꯨ ꯄꯥꯃꯨꯗꯦ
ꯁꯦꯜ ꯄꯥꯏꯕ ꯃꯥꯟꯅꯕ
ꯍꯣꯏ ꯑꯗꯨꯝ ꯁꯦꯜꯁꯨ ꯑꯗꯨꯝ ꯄꯥꯏꯔꯛꯀꯅꯤ꯫
ꯐꯒꯤꯗꯧꯅꯦꯍꯦ ꯎꯝ ꯍꯧꯈꯤꯕꯒ ꯈꯪꯍꯧꯗꯦꯗ ꯄꯨꯡꯁꯦ